ꯑꯥ ꯍꯥ
ꯀꯥꯏꯗꯧꯔꯝꯃꯤꯅꯣ
ꯀꯩꯁꯨ ꯇꯧꯗꯦꯗ ꯐꯣꯟ ꯌꯦꯡꯉꯒ ꯍꯤꯞꯄꯒ ꯂꯩꯕꯅꯦ ꯅꯪꯗꯤ
ꯑꯩꯁꯨ ꯑꯗꯨꯝ ꯍꯥꯏꯗꯤ ꯁꯥꯃꯜꯂꯦꯗꯅ ꯍꯟꯗꯛ
ꯍꯣꯏ
ꯑꯗꯨꯒꯤ ꯃꯄꯥꯟꯗ ꯑꯗꯨꯝ ꯐꯝꯃꯒ ꯂꯩ
ꯑꯣ ꯅꯨꯡꯉꯥꯏꯔꯝꯒꯅꯤꯀꯣ ꯍꯧꯖꯤꯛ ꯃꯄꯥꯟꯗ ꯐꯝꯕ
ꯍꯣꯏ ꯍꯧꯖꯤꯛ ꯅꯨꯡꯁꯤꯠ ꯁꯤꯠꯇꯦꯕ ꯉꯁꯥꯏꯗꯤ ꯁꯤꯜꯂꯝꯕꯅꯦ ꯑꯗꯨ ꯍꯧꯖꯤꯛ ꯀꯩꯅꯣ ꯈꯪꯗꯦ
ꯎꯍ ꯆꯥꯛꯇꯤ ꯆꯥꯕ ꯀꯨꯏꯔꯝꯃꯅꯤꯀꯣ
ꯀꯨꯏꯗ꯭ꯔꯤ
ꯑꯣ ꯅꯣꯏꯁꯨ ꯆꯥꯛ ꯊꯦꯡꯕ꯭ꯔꯥ
ꯍꯣꯏ
ꯑꯣ ꯀꯔꯤ ꯀꯔꯤ ꯑꯩꯗꯤ ꯍꯋꯥꯏ ꯑꯁꯥꯡꯕꯗꯣ
ꯍꯥ ꯋꯥꯏ ꯑꯥ ꯁꯥꯡꯕ
ꯕꯤꯟꯁ
ꯑꯣ
ꯑꯗꯨ ꯆꯝꯐꯨꯠ ꯑꯃꯅꯦ ꯑꯗꯨꯒ ꯎꯝ ꯌꯦꯔꯨꯝ ꯉꯧꯕꯒ ꯅꯪꯗꯤꯌꯦ
ꯑꯩ
ꯍ
ꯀꯃꯥꯏ ꯍꯥꯏꯗꯣꯏꯅꯣ ꯈꯪꯗꯦꯅꯦ
ꯅꯪ ꯌꯦꯟꯁꯥꯡꯁꯨ ꯍꯥꯏꯕ ꯍꯩꯇꯕ꯭ꯔꯣ
ꯃꯃꯤꯡꯗꯣ ꯈꯪꯗꯦꯕ
ꯀꯥꯡꯁꯣꯏ ꯆꯥꯕ꯭ꯔꫭ ꯆꯝꯐꯨꯠ ꯆꯥꯕ꯭ꯔꯣ ꯁꯥ ꯆꯥꯕ꯭ꯔꯣ
ꯍꯣꯏ ꯆꯝꯊꯣꯡ ꯍꯥꯏꯕꯥ ꯇꯥꯔꯦ
ꯑꯣꯑꫭ ꯍꯧꯖꯤꯛ ꯀꯥꯂꯦꯟꯗꯗꯤ ꯑꯗꯨꯅ ꯍꯥꯎꯕꯅꯤꯗꯥ ꯀꯣ
ꯎꯝꯝ ꯍꯥꯎꯋꯦ ꯍꯥꯎꯋꯦ
ꯑꯗꯨꯕꯨ ꯑꯩꯗꯤ ꯀꯥꯡꯁꯣꯏꯒꯨꯝꯕꯥ ꯍꯋꯥꯏ ꯅꯪꯗꯤ ꯍꯥꯎꯇꯦ
ꯎꯝꯝ
ꯅꯪꯗꯤ ꯀꯔꯤ ꯀꯔꯔꯤ ꯄꯥꯝꯕ꯭ꯔꯥ ꯀꯔꯤ ꯍꯦꯟꯖꯥꯡ
ꯑꯎ ꯑꯩꯗꯤ ꯑꯗꯨꯒꯨꯝꯕꯥ ꯍꯥꯏꯗꯤ ꯊꯣꯡꯉꯥ ꯁꯨꯀꯣ
ꯑꯝꯝ
ꯐꯖꯅꯥ ꯊꯣꯡꯕ ꯍꯩꯕ ꯃꯤꯅ ꯊꯣꯡꯕꯗꯣ ꯆꯥꯅꯤꯡꯉꯦꯕꯥ
ꯑꫭꯑꫭ ꯑꯣ ꯅꯪꯁꯦ ꯍꯦꯟꯁꯥꯡꯕꯨꯗꯤ ꯑꯃ ꯍꯦꯛꯇꯥ ꯇꯥꯗꯤ ꯌꯥꯕ ꯑꯗꯣ ꯐꯖꯅꯥ ꯊꯣꯡꯕ ꯍꯩꯕ ꯃꯤꯗꯣ ꯄꯥꯝꯕꯀꯣ
ꯑꯣꯑꫭ
ꯅꯣꯏ ꯐꯖꯅꯥ ꯊꯣꯡꯕꯤꯗ꯭ꯔ ꯕ꯭ꯔꯣ
ꯑꯩ ꯔꯨꯝꯗꯥ ꯅꯠꯇꯦ
ꯑꯣꯑꫭ ꯎ ꯅꯊꯟꯇꯥ ꯂꯩ
ꯅꯠꯇꯦꯗꯥ ꯎꯄꯥ ꯋꯥ ꯌꯨꯝ ꯂꯩꯕꯅꯤ
ꯑꯣ ꯑꯗꫭ ꯅꯊꯟꯗꯔꯥ ꯍꯥꯏꯕꯅꯤꯗꯥ ꯔꯣꯨꯝꯗ꯫
ꯔꯨꯝꯗꯥ ꯅꯠꯇꯦ ꯃꯄꯥꯟꯗꯅꯤ꯫
ꯃꯄꯥꯟꯗꯥ ꯑꯗꯣ ꯅꯪ ꯑꯗꯨꯗ ꯂꯩꯕꯗꯣ ꯀꯅꯥ ꯀꯅꯥ ꯂꯩꯃꯤꯟꯅꯒꯦ ꯅꯊꯟꯇꯥ ꯂꯩꯕ꯭ꯔꯣ꯫
ꯎꯝ ꯏꯊꯟꯗ ꯑꯗꯨꯝ ꯆꯜꯂꯒ ꯂꯩꯌꯦ ꯋꯥꯛꯀꯤꯡ ꯆꯠꯂꯒꯥ꯫
ꯑꯥꯁ,,,, ꯅꯪ ꯁꯤꯗꯤ ꯕꯀꯣ꯫
ꯂꯩ ꯂꯩꯐꯝ ꯈꯪꯗꯥꯗꯅꯥ ꯍꯥꯍ
ꯀꯩꯅꯣꯝꯃꯥ ꯆꯥꯕ ꯃꯥꯜꯂꯦ ꯅꯪ ꯍꯧꯖꯤꯛ꯫ ꯑꯆꯥꯄꯣꯠ ꯃꯈꯣꯟ ꯇꯥꯕꯒꯨꯝ ꯇꯧꯋꯤꯅꯦ꯫
ꯁꯥꯗꯗꯦ, ꯁꯥꯗꯗꯦ꯫
ꯑꯣꯑ ꯕꫭꯟ ꯌꯦꯒꯦꯔꯣ꯫
ꯉꯡꯁꯤ꯫ ꯄꯨꯡ ꯑꯃ ꯃꯈꯥꯏꯗꯥ ꯃꯥꯜꯂꯦ ꯂꯩꯗꯣꯏꯁꯤ꯫
ꯑꯝꯝꯝ
ꯌꯥꯝ ꯊ°ꯡꯉꯗꯤ ꯇꯟꯗꯤ ꯇꯜꯂꯦ ꯈꯪꯗꯦꯗꯥ꯫ ꯌꯦꯡꯒꯦꯅꯥꯗꯤ ꯇꯧꯔꯝꯕꯅꯤ ꯫
ꯑꫭꯑꫭ ꯍꯣꯔꯦꯟ ꯍꯧꯒꯠꯂꯗꯤ ꯌꯦꯡꯉꯤ ꯍꯧꯒꯠꯇ꯭ꯔꯗꯤ ꯌꯦꯡꯗ꯭ꯔꯦ ꯍꯥꯏꯕꯗꯨꯔꯣ ꯍꯥꯍꯥ
ꯃꯠꯇ° ꯍꯦ
ꯑꫭꯑꫭ
ꯑꯗꯨꯝ ꯒꯦꯝ ꯁꯥꯟꯅꯥ ꯁꯅꯔꯒꯥ꯫
ꯑꯝ ꯑꯝ ꯑꫭ ꯅꯪ ꯇꯨꯝꯗꯕꯤꯗ ꯉꯥꯏꯗꯣꯏꯔꯥ꯫
ꯍꯣꯏꯏꯏ
ꯑꯥꯁ ꯇꯨꯝꯊꯣꯛ꯫ ꯌꯦꯡꯉꯦ ꯑꯩꯗꯤ ꯅꯨꯡꯇꯤꯒꯤꯗꯤ ꯌꯦꯡꯗꯦꯗꯥ ꯃꯔꯛ ꯃꯔꯛꯇ ꯌꯦꯡꯕꯅꯤ꯫ ꯑꯩꯅ ꯄꯥꯝꯕꯥ ꯀꯟꯇ꯭ꯔꯤꯒꯨꯝꯕ ꯀꯣ꯫ ꯏꯁꯇꯥꯔ ꯄ꯭ꯂꯦꯌꯔ ꯈꯣꯏꯒꯨꯝꯕꯗꯥ ꯌꯥꯎꯔꯛꯄꯗꯥ ꯌꯦꯡꯕꯥ꯫ ꯎꯝ
ꯉꯁꯤꯁꯨ ꯕ꯭ꯔꯥꯖꯤꯜꯅꯤꯅꯦ
ꯍꯣꯏ ꯑꯗꯨꯒꯤ ꯌꯦꯡꯒꯅꯤ ꯑꯩ
ꯍꯣꯏ ꯍꯣꯏ ꯑꯩꯁꯨ ꯑꯩꯁꯨ ꯌꯦꯡꯗꯣꯏꯅꯤ ꯑꯩꯒꯤ
ꯇꯨꯠꯇꯨꯠ ꯅꯪ ꯅꯪ ꯅꯪ ꯕ꯭ꯔꯖꯤꯜꯒꯤ ꯁꯄꯣꯔꯠ ꯇꯔꯥ
ꯑꯥ ꯍꯧꯖꯤꯛꯁꯨ ꯐꯨꯔꯤꯠ ꯂꯤꯠꯄꯅꯦ ꯀꯩꯅꯣ
ꯑꯥꯏꯁ ꯅꯩꯀꯣ ꯄꯔꯨꯋꯥ ꯇꯧꯈꯥꯏꯔꯒ ꯂꯩꯕ ꯃꯥꯜꯂꯤꯀꯣ ꯑꯩꯁꯨ ꯑꯩꯗꯤ ꯐꯨꯔꯤꯠꯄꯨꯗꯤ ꯂꯤꯠꯇꯦ ꯑꯗꯨꯏꯁꯨ ꯕ꯭ꯔꯥꯖꯤꯜꯒꯤ ꯐꯦꯟꯅꯦ ꯑꯩꯁꯨ
ꯍꯣꯏ ꯍꯣꯏ꯫
ꯑꯥ ꯑꯗꯨ ꯍꯣꯏ ꯑꯗꯣ ꯅꯦꯃꯥꯔꯗꯣ ꯁꯨꯟꯅꯥꯗꯕꯅꯦ ꯉꯁꯤ ꯁꯥꯟꯅꯥꯒꯅꯤ ꯍꯥꯏꯕ꯭ꯔꯥ
ꯇꯣꯏꯃꯜꯅ ꯂꯦꯗ ꯆꯪ ꯆꯪꯗꯣꯏꯕ ꯃꯥꯜꯂꯦ ꯃꯥ
ꯅꯍꯥꯟ ꯃꯣꯏ ꯍꯣꯏ ꯅꯍꯥꯟ ꯃꯣꯏꯒ ꯀꯅꯥ ꯖꯞ ꯅꯠꯇꯦ ꯅꯠꯇꯦ ꯍꯣꯏ ꯍꯣꯏ ꯃꯣꯏ ꯃꯣꯏ ꯃꯣꯏꯒꯥꯖ ꯄꯥꯟꯒ ꯅꯠꯇꯦ ꯆꯖꯄꯥꯟꯒ ꯅꯠꯇꯦ ꯃꯣꯏꯒ ꯀꯅꯥꯅꯣ ꯍꯥꯟꯅ ꯁꯥꯟꯅꯕꯗꯣ ꯃꯥ ꯑꯣ ꯐꯥꯔꯁ ꯃꯦꯠꯁꯇ ꯏꯍꯥꯟ ꯍꯥꯟꯅ ꯃꯣꯏ ꯁꯥꯟꯅꯕꯗ ꯌꯥꯎꯗꯦꯗꯅ ꯃꯥ
ꯌꯥꯎꯕꯅꯤ ꯃꯇꯦꯛ ꯑꯃꯈꯛꯀꯤ ꯌꯥꯎꯕꯅꯤ
ꯗꯥꯏꯗ ꯂꯣꯏꯔꯝꯗꯥꯏꯗ ꯃꯇꯦꯛ ꯈꯤꯇꯪ ꯌꯥꯎꯕꯗꯣ
ꯎꯝ
ꯑꯩꯗꯤ ꯃꯥ ꯌꯥꯝ
ꯑꯦ
ꯑꯗꯨꯒ ꯑꯗꯨ ꯅꯨꯃꯤꯠꯇꯣ ꯉꯥꯏꯕꯤꯔꯒ ꯃꯥ ꯁꯥꯟꯅꯗ꯭ꯔꯕ ꯑꯗꯨꯒꯤ ꯕꯤꯠ ꯂꯩꯇꯕꯒꯤ ꯇꯨꯝꯊꯣꯛꯣꯛꯄꯅꯤꯅꯦ
ꯃꯈꯣꯡ ꯇꯦꯛꯄꯅꯤꯃ
ꯍꯣꯏ ꯈꯪꯉꯣ ꯑꯗꯨ ꯑꯣꯏꯁꯨ
ꯐꯖꯅ ꯐꯗꯔꯤꯕ ꯑꯗꯨꯒꯤ ꯆꯪꯗꯕꯅꯤꯃ
ꯎꯝ ꯃꯇꯦꯛ ꯈꯤꯇꯥ ꯑꯣꯏꯅ ꯏ ꯎꯠꯇꯤ ꯎꯜꯂꯝꯕ ꯂꯥꯎ ꯁ ꯎꯝ ꯑꯗꯨꯒ ꯕ꯭ꯔꯥꯖꯤꯜꯒ ꯖꯄꯥꯟ ꯁꯥꯟꯅꯕꯗꯣ ꯑꯗꯨꯗꯁꯨ ꯅꯪꯗꯤ ꯕ꯭ꯔꯥꯖꯤꯜ ꯑꯗꯨꯝ ꯁꯄ ꯄꯣꯠ ꯇꯧꯏꯀꯣ
ꯀꯩ ꯍꯥꯏꯕꯥ
ꯕ꯭ꯔꯥꯖꯤꯜꯒ ꯖꯄꯥꯟ ꯁꯥꯟꯅꯕꯗꯣ
ꯎꯝ
ꯑꯗꯨꯗꯁꯨ ꯕ꯭ꯔꯥꯖꯤꯜ ꯔꯣ ꯅꯪ
ꯍꯣꯏꯅꯦ
ꯑꯣ ꯑꯩꯒ ꯆꯞ ꯃꯥꯟꯅꯩ ꯑꯩꯁꯨ ꯍꯣꯡꯗꯦ
ꯑꯗꯨꯗꯤꯁ ꯑꯦꯁꯤꯌꯥ ꯀꯣꯟꯇꯤꯅꯦꯟꯠ ꯁꯅꯥꯔꯁꯨ ꯀꯩꯅꯣ ꯕ꯭ꯔꯥꯖꯤꯜꯗꯤ ꯊꯥ
ꯑꯍꯥ ꯍꯥ ꯑꯩꯒ ꯆꯞ ꯃꯥꯟꯅꯩꯀꯣ ꯅꯪꯁꯦ ꯑꯩꯁꯨꯅꯦ ꯑꯗꯣ ꯅꯨꯡꯗꯤ ꯌꯥꯝ ꯅꯨꯡꯁꯤꯌꯦ ꯖꯄꯥꯟ ꯈꯣꯏꯗꯣ ꯀꯞꯄꯒ ꯂꯩꯕꯗꯣ ꯑꯉꯥꯡ ꯑꯃ ꯕꯥꯏꯔꯦꯜ ꯆꯠꯄꯗꯣ ꯈꯪꯕ꯭ꯔꯥ ꯅꯥꯒꯥꯂꯦꯟꯒꯤ ꯅꯨꯄꯥ ꯃꯆꯥ ꯑꯃ ꯖꯄꯥꯟ ꯉꯝꯗꯕꯒꯤ ꯀꯞꯄꯗꯣ
ꯈꯪꯗꯦꯅꯦ
ꯏꯁ ꯈꯪꯗꯦ ꯑꯁ ꯃꯥꯗꯣ ꯌꯥꯝ ꯐꯖꯅ ꯀꯞꯄꯅꯦ ꯌꯥꯝ ꯊꯃꯣꯏ ꯁꯣꯛꯅ ꯀꯞꯄꯅꯦ ꯅꯨꯡꯁꯤꯕꯅꯦ ꯌꯥꯝꯅ
ꯍꯥꯏꯗꯤ ꯑꯩ ꯐꯖꯅ ꯌꯦꯡꯍꯧꯗ꯭ꯔꯦꯕ
ꯑꯣ ꯑ ꯄꯨꯡ ꯀꯌꯥ ꯑꯁ ꯑꯗꯨꯗꯤ ꯍꯟꯗꯛꯇꯤ ꯕꯣꯜ ꯌꯦꯡꯕꯅꯤꯅ ꯑꯁ ꯐꯖꯅ ꯇꯨꯝ ꯇꯨꯝꯅꯥꯔꯝꯃꯔꯣꯏꯀꯣ
ꯍꯣꯏ ꯇꯨꯝꯗꯦ ꯇꯨꯝꯗꯦ
ꯀꯔꯤ ꯀꯔꯤ ꯇꯧꯔꯒ ꯂꯦꯕ꯭ꯔꯣ ꯍꯟꯗꯛꯇꯤ ꯎꯝ ꯎꯝ ꯇꯥꯕ꯭ꯔꯣ
ꯍꯣꯏ
ꯀꯔꯤ ꯀꯔꯤ ꯇꯧꯔꯒ ꯂꯩꯕ꯭ꯔꯣ
ꯑꯩꯗꯣ ꯍꯧꯖꯤꯛ ꯐꯣꯟꯗ ꯀꯩꯅꯣꯝ ꯌꯦꯡꯉꯤꯕ
ꯑꯁ ꯑꯗꯣ ꯍꯥꯏꯕ ꯅꯠꯇꯦꯍꯦ ꯍꯟꯗꯛ ꯃꯔꯛꯁꯦ ꯀꯔꯤ ꯇꯧꯔꯒ ꯂꯩꯕ꯭ꯔꯥ ꯍꯥꯏꯕꯅꯦ
ꯗꯨꯝ ꯇꯨꯝꯕ ꯆꯥꯕ
ꯅꯨꯄꯤ ꯀꯣꯏꯗꯕ꯭ꯔꯣ
ꯍꯪꯗꯤ
ꯑ ꯃꯩ ꯃꯨꯔꯈ꯭ꯔꯤꯅꯦ ꯑꯩꯈꯣꯏꯗꯥ꯫ ꯀꯔꯤꯒꯤ ꯃꯨꯠꯄ꯭ꯔꯅꯦ ꯑꯁ ꯂꯣꯏꯔꯦꯍꯦ ꯅꯣꯏꯗꯁꯨ ꯃꯨꯠꯂꯦ꯫
ꯎꯝ ꯉꯁꯥꯢꯅ ꯃꯨꯠꯈ꯭ꯔꯥꯕꯅꯦ꯫
ꯑꯁ ꯑꯈꯣꯏꯗꯤ ꯍꯧꯖꯤꯛ ꯈꯛꯇ ꯃꯨꯠ ꯃꯨꯠꯂꯤꯅꯦ ꯀꯔꯤꯒꯤ ꯃꯨꯠꯄ꯭ꯔꯥꯀꯣ꯫ ꯍꯟꯗꯛꯁꯦ ꯑꯁ ꯊꯕꯛꯁꯨ ꯆꯠꯇꯕꯒꯤꯀꯣ ꯐꯣꯟ ꯑꯗꯨꯝ ꯃꯦꯠꯂꯒ ꯄꯥꯏꯔꯒ ꯂꯩꯕꯅꯤꯅ꯫ ꯕꯦꯇ꯭ꯔꯤꯁꯦ ꯌꯥꯝ ꯈꯥꯡꯗꯦꯕ꯫ ꯗꯨꯒꯤ ꯃꯩ ꯃꯨꯠꯂꯗꯤ ꯄꯥꯈꯠꯂꯦ꯫
ꯊꯕꯥꯛ ꯃꯔꯥꯡ ꯃꯥꯡꯗꯦ ꯇꯧꯗ
ꯊꯕꯛ ꯑꯃ ꯇꯧꯋꯦ ꯍꯟꯗꯛ ꯌꯥꯝꯅ ꯆꯤꯟꯕ ꯊꯕꯛꯅꯤꯗ꯫
ꯑꯥꯢꯁꯦ ꯌꯥꯝ ꯆꯤꯟꯕ ꯃꯥꯜꯂꯦꯅꯦ꯫
ꯍꯥꯥ꯫
ꯅꯪ ꯅꯪ ꯒꯇ ꯅꯠꯇꯦ꯫ ꯇꯤ ꯇꯣꯄꯁꯨ ꯁꯨꯃꯥꯏꯅ ꯍꯥꯏꯕꯅꯦ꯫
ꯑꯣ ꯎ ꯅꯪ ꯑꯗꯨꯗ ꯅꯊꯟꯇ ꯂꯩꯕ ꯅꯨꯡꯉꯥꯏꯕ꯭ꯔꯣ꯫
ꯍꯣꯏꯅꯦ꯫
ꯅꯨꯉꯥꯢꯌꯦ꯫
ꯎꯝ ꯅꯨꯡꯉꯥꯏꯅꯤ ꯊꯟꯗ ꯂꯩꯩꯕꯖꯦ ꯅꯨꯡꯉꯥꯏꯕ
ꯑꯁ ꯂꯣꯏꯔꯦꯗ ꯃꯤꯗꯤ ꯏꯊꯟꯗ ꯂꯩꯕ ꯇꯜꯂꯦ ꯇꯜꯂꯦ ꯂꯩꯕ ꯅꯨꯡꯉꯥꯏꯇꯦ ꯍꯥꯏꯅꯔꯒ ꯅꯪꯅ ꯅꯨꯡꯉꯥꯏꯌꯦ ꯀꯥꯏ꯫
ꯀꯤ ꯀꯤꯔꯤꯔꯣ꯫
ꯀꯤꯕꯒꯤ ꯅꯠꯇꯦꯕ ꯆꯠꯊꯣꯛ ꯆꯠꯁꯤꯟ ꯇꯧꯕꯗ ꯅꯨꯡꯉꯥꯏꯇꯦꯗꯅ ꯏꯊꯟꯇ꯫ ꯗꯨꯀꯥꯟꯒꯨꯝꯕ ꯆꯠꯄꯗꯁꯨ꯫ ꯏꯃꯥꯟꯅꯕꯤ ꯏꯃꯥꯟꯅꯕꯒ ꯆꯠꯂꯗꯤ ꯅꯨꯡꯉꯥꯏꯗꯅ꯫ ꯑꯣ ꯃꯩ ꯂꯥꯛꯑꯦ ꯑꯩꯈꯣꯏꯗꯤ ꯑꯃꯨꯛ ꯌꯥꯝ ꯊꯨꯕꯅꯤꯗ ꯀꯨꯏꯅ ꯃꯨꯠꯄ ꯌꯥꯕ ꯅꯠꯇꯦ
ꯅꯣꯏꯗꯤ ꯌꯥꯝ ꯀꯨꯏꯅ ꯃꯨꯠꯄ꯭ꯔꯣ
ꯈꯪꯅ ꯉꯁꯤ ꯃꯥꯏ ꯇꯪ ꯈꯥꯏ ꯈ ꯄꯤꯕꯅꯤ
ꯀꯔꯤꯒ ꯇꯪꯈꯥꯏꯒꯗ ꯄꯤꯕ ꯎꯝ ꯎ ꯑꯣ
ꯀꯝꯕꯇꯥꯔ
ꯀꯋꯇꯥꯥꯔꯗ
ꯑ ꯇꯧꯒꯔꯤ ꯌꯦꯡꯗꯅꯦ
ꯑꯣ ꯍꯣꯏ ꯑꯁ ꯑꯩꯁꯦ ꯇꯨꯝꯅꯤꯡꯈ꯭ꯔꯕ ꯃꯥꯜꯂꯤꯦꯅꯦ ꯍꯪꯀꯥ ꯆꯂꯦ
ꯇꯨꯝꯕꯗꯨꯅ ꯉꯜꯂꯤ
ꯍꯣꯏ ꯉꯜꯂꯤ ꯀꯔꯤꯔꯥ ꯈꯪꯗꯦ ꯍꯧꯖꯤꯛ ꯉꯁꯤ ꯌꯥꯝ ꯇꯨꯝꯅꯤꯡꯉꯤꯁꯦ
ꯉ ꯕ꯭ꯔꯥꯖꯦꯜ ꯇꯥꯛꯑꯒꯅꯤ ꯇꯨꯝꯃꯨꯅ ꯇꯨꯝꯃꯨꯅꯨ
ꯑꯩꯗꯤ ꯇꯣꯝꯃꯁꯨ ꯑꯃꯨꯛ ꯑꯃꯨꯛ ꯍꯧꯒꯠꯀꯅꯤꯗ ꯄꯨꯡ ꯑꯃ ꯃꯈꯥꯏꯗ ꯅꯠꯇ꯭ꯔꯣ
ꯃꯥꯅꯤ ꯃꯥꯅꯤ ꯅꯪ ꯅꯪ ꯍꯋꯥꯏ ꯐꯉꯝ ꯃꯗ꯭ꯔꯥꯅꯦ
ꯉꯝꯒꯅꯤ ꯑꯩꯗꯤ ꯑꯗꯨꯝ ꯍꯧꯒꯠꯂꯦ ꯑꯩ ꯃꯤꯀꯞ ꯌꯥꯝ ꯊꯣꯛꯄꯅꯦꯕ ꯍꯥꯏꯗꯤꯅꯦ ꯀꯩꯅꯣ ꯑꯃ ꯇꯧꯅꯤꯉꯥꯏ ꯀꯨꯝꯕ ꯂꯩꯕ ꯌꯦꯡꯅꯤꯡꯉꯥꯏ ꯀꯨꯝꯕ ꯂꯩꯔꯗꯤ ꯑꯩ ꯇꯨꯝꯈ꯭ꯔꯁꯨꯀꯣ
ꯍꯣꯏ
ꯑꯗꯨꯝ ꯃꯤꯀꯛ ꯍꯦꯛ ꯍꯦꯛ ꯊꯣꯛꯂꯛꯄꯗꯣ ꯀꯩꯅꯣꯝꯃ ꯂꯩꯌꯦ ꯍꯥꯏꯕꯗꯣ ꯑꯗꯨꯃꯥꯏꯅ ꯍꯦꯛ ꯍꯦꯛ ꯇꯧꯋꯦ ꯑꯗꯨ ꯑꯩ ꯈꯛꯇꯅꯤꯅꯦ ꯑꯩꯅꯤꯅꯦ ꯍꯧꯒꯠꯂꯒ ꯏꯃꯥꯟꯅꯕꯤ ꯃꯌꯥꯝ ꯀꯣꯜ ꯇꯧꯔꯒ ꯍꯧꯗꯣꯛꯍꯟ ꯑꯩꯅ ꯍꯧꯗꯣꯛꯄꯅꯦ ꯃꯇꯝ ꯇꯥꯔꯦꯍꯦ ꯃꯇꯝ ꯇꯥꯔꯦꯍꯦ ꯍꯥꯏꯔ ꯍꯧꯗꯣꯛꯄꯤꯕꯅꯦ ꯑꯩꯅ
ꯑꯩꯗꯤ ꯇꯨꯝ ꯇꯨꯝꯈ꯭ꯔꯗꯤ ꯁꯤꯕꯒ ꯆꯞ ꯃꯥꯟꯅꯔꯦ
ꯑꯣ ꯑꯁ ꯑꯁ ꯑꯁꯤꯀꯨꯝꯕ ꯌꯥꯝ ꯐꯠ ꯐꯠꯇꯕꯅꯦꯀꯣ ꯑꯃ ꯂꯩꯌꯦ ꯑꯩꯈꯣꯏꯗꯁꯨ ꯑꯉꯥꯡ ꯑꯃ ꯃꯥ ꯇꯨꯝꯈ꯭ꯔꯗꯤ ꯀꯔꯤꯁꯨ ꯇꯥꯔꯔꯣꯏ ꯌꯥꯝ ꯅꯣꯛꯅꯤꯡꯕ ꯊꯧꯗꯣꯛ ꯊꯣꯛꯈ꯭ꯔꯕꯅꯦ ꯃꯥꯗꯣ ꯇꯨꯝꯅꯤꯡꯈ꯭ꯔꯕ ꯃꯥꯜꯂꯦꯕꯀꯣ ꯑꯗꯨꯒ ꯃꯊꯟꯇ ꯃꯌꯨꯝꯗ ꯑꯩꯈꯣꯏꯒ ꯅꯛꯅꯩꯌꯦꯕ ꯌꯨꯝꯗꯣ ꯃꯊꯟꯇ ꯍꯥꯟꯅ ꯆꯠꯈ꯭ꯔꯕ ꯑꯗꯨꯒ ꯃꯥꯗꯤ ꯊꯣꯡꯗꯣ ꯂꯣꯜꯂ ꯃꯃꯥꯗꯗꯤ ꯊꯣꯡ ꯂꯣꯟꯒꯅꯨꯀꯣ ꯍꯥꯏꯕꯤꯕꯅꯦꯕ ꯑꯗꯨꯒ ꯃꯥꯗꯤ